ꯇꯥꯔꯕꯣ ꯎꯝ ꯀꯔꯤ ꯅꯪꯒꯤ ꯄ꯭ꯔꯣꯖꯦꯛꯇꯨꯗꯤ ꯂꯣꯏꯈ꯭ꯔꯦ
ꯄ꯭ꯔꯣꯖꯦꯛ ꯂꯣꯏꯈꯔꯦ ꯗꯦꯠ ꯅꯍꯥꯟ ꯗꯦꯠ ꯇꯦꯟꯗ ꯄꯨꯂꯞ ꯀꯝꯄ꯭ꯂꯤꯠ ꯂꯣꯏꯁꯟꯈ꯭ꯔꯦ
ꯑꯣ ꯕꯤꯕꯥꯅ ꯋꯥ ꯂꯣꯏ ꯇꯧꯒꯔ꯭ꯦꯕ
ꯂꯣꯏꯈꯔꯦ ꯕꯩꯕꯥ ꯇꯧꯈ꯭ꯔꯦ ꯑꯗꯒꯤ ꯗꯤꯖꯥꯔꯇꯦꯁꯟ ꯄꯤꯁꯟꯒꯔꯦ
ꯎꯝ ꯕꯩꯕꯥꯗꯤ ꯀꯔꯤ ꯑꯥ ꯑꯦꯛꯁꯇꯔꯅꯦꯟ ꯀꯧꯕ꯭ꯔꯣ
ꯑꯦꯛꯁꯇꯔꯅꯦꯟ ꯀꯧꯋꯦ ꯀꯩꯅꯣꯗꯒꯤ ꯂꯥꯛꯑꯦ ꯑꯥꯏ ꯑꯥꯏ ꯇꯤ ꯒꯨꯍꯥꯇꯤꯗꯒꯤ ꯑꯃ ꯂꯥꯛꯑꯦ
ꯀꯃꯥꯏꯟ
ꯕꯩꯕꯥꯖꯦ ꯌꯥ ꯑꯥ ꯌꯥꯝ ꯀꯣꯏꯁꯟꯕꯨꯗꯤ ꯌꯥꯝ ꯍꯪꯗꯦ ꯀꯣꯏꯁꯠ ꯑꯅꯤꯔ ꯀꯩꯅꯣꯝ ꯍꯪꯉꯥꯛꯈꯤꯕꯅꯦ ꯑꯦꯛꯁꯇꯔꯅꯦꯜꯅ
ꯎꯝ
ꯑꯗꯨꯒ ꯗꯤꯄꯥꯔꯠꯃꯦꯟꯒꯤ ꯑꯣꯖꯥꯒꯩꯅ ꯀꯣꯏꯁꯟ ꯑꯃꯃꯝꯒ ꯑꯗꯨꯃꯥꯏꯅ ꯍꯪꯉꯤ
ꯎꯝ ꯑꯩꯅ ꯐꯩ ꯅꯪꯒꯤ ꯑꯃꯥ ꯍꯟꯗꯛꯀꯤ ꯑꯃꯥ ꯄ꯭ꯔꯣꯖꯦꯛꯀꯤ ꯑꯃ ꯏꯟꯇꯔꯟꯁꯤꯞꯀꯤꯗꯨꯗꯤ ꯑꯗꯨꯝ ꯌꯥꯒꯤꯗ꯭ꯔꯦ
ꯑꯁ ꯌꯥꯒꯤꯗ꯭ꯔꯦ ꯁꯥꯡꯗꯣꯔꯛꯑꯗꯤ ꯍꯥꯏꯅꯕꯅꯤ ꯑꯗꯣ ꯑꯣꯖꯥꯅꯁꯨ ꯁꯥꯡꯗꯣꯛꯇꯧ ꯃꯥꯟꯗ꯭ꯔꯦꯅ ꯍꯥꯏꯖꯜꯂꯦ
ꯍꯣꯏꯗ ꯃꯊꯛ ꯎꯝ ꯃꯊꯪ ꯑꯃꯨꯛ ꯉꯥꯏꯔꯣ ꯑꯇꯣꯞꯄ ꯑꯇꯣꯞ ꯑꯇꯣꯞꯗ ꯂꯥꯛꯑꯁꯨ ꯗꯤ ꯑꯥꯔ ꯗꯤ ꯑꯣꯒꯤꯒꯗꯣ ꯌꯦꯡꯖꯜꯂꯨꯗꯅ
ꯗꯤꯌꯥꯔ ꯑꯥ ꯗꯤꯌꯥꯔꯗꯣꯒꯤ ꯌꯦꯡꯒꯗꯣꯏꯅꯤ ꯑꯩꯖꯨ ꯈꯔ ꯅꯦꯠꯀꯤ ꯄꯥꯕ ꯀꯥꯟꯗ ꯄ꯭ꯔꯤꯄꯔꯦꯁꯟ ꯇꯧꯔꯒ ꯄꯨꯂꯞ ꯑꯦꯛꯖꯝ ꯃꯔꯣꯜ ꯑꯃ ꯊꯥꯒꯦ ꯇꯧꯅꯦ ꯑꯩꯅ ꯑꯗꯨꯒꯨꯝꯕ ꯃꯌꯥꯝꯁꯤꯡꯗꯣ ꯄꯨꯂꯞ
ꯑꯗꯨꯅꯦ ꯃꯥꯟꯅꯕꯒꯩꯗꯣ ꯅꯠꯇ꯭ꯔꯥ
ꯎꯝ
ꯗꯤ ꯑꯥꯔ ꯗꯤ ꯑꯣꯒꯤꯁꯨ ꯑꯗꯨꯝ ꯄꯣꯁꯇꯣ ꯑꯗꯨꯝ ꯐꯖ ꯐꯖꯕ ꯀꯧꯋꯦꯕ ꯃꯣꯏꯖꯨ
ꯀꯧꯕꯅꯦ
ꯑꯗꯣ ꯀꯔꯤ ꯁ꯭ꯋꯥꯏꯒꯤ ꯑꯦꯟ ꯑꯥꯏ ꯇꯤꯒꯤꯗ ꯑꯗꯨꯝ ꯌꯦꯡꯖꯟ ꯌꯥꯔꯦ
ꯑꯩꯅ ꯑꯃꯨꯛ ꯑ ꯗꯥꯏꯔꯦꯛ ꯅꯦꯠ ꯑꯩ ꯋꯥꯈꯟꯖꯦ ꯍꯧꯖꯤꯛ ꯈꯜꯂꯤꯝꯅꯤ ꯑ ꯅꯦꯠꯇꯨ ꯑꯣꯏꯅ ꯗꯥꯏꯔꯦꯛ ꯇꯧꯕꯅ ꯐꯗꯣꯏꯔꯥ ꯅꯠꯇ꯭ꯔꯒ ꯑꯗꯨꯃꯥꯏꯅ ꯑꯦꯛꯁꯄꯤꯔꯦꯟꯁ ꯇꯥꯜꯂꯒ ꯑꯁꯣꯟꯅꯥꯀꯟꯗ ꯆꯠꯈꯤꯕꯅ ꯐꯗꯣꯏꯔꯅ
ꯀꯦꯝ ꯂꯩꯇꯦꯗ ꯆꯞ ꯑ ꯅꯪ ꯅꯦꯠ ꯅꯨꯡ ꯐꯥꯎꯕꯗꯨꯅ ꯑꯃꯨꯛ ꯂꯥꯏꯐ ꯇꯥꯏꯝꯅꯤꯗꯅ ꯅꯪꯒꯤ ꯄꯨꯟꯁꯤꯒꯤ ꯍꯌꯦꯡ ꯁꯤꯖꯤꯟꯅꯕ ꯈꯣꯠꯅꯕ ꯑꯗꯣ ꯃꯥꯒꯤ ꯔꯤꯁꯔꯁꯀꯨꯝꯕꯗ ꯁꯤꯖꯤꯟꯅꯕ ꯃꯇꯝꯗꯗꯤ ꯃꯥꯒꯤ ꯗꯤꯔꯦꯁꯟ ꯑꯃ ꯂꯩꯕꯩ ꯋꯥꯅꯦꯕ
ꯎꯝ
ꯑꯗꯣ ꯑꯗꯨ ꯑꯗꯨꯝ ꯇꯧꯔꯁꯨ ꯅꯦꯠꯁꯨ ꯐꯥꯎꯗꯣꯛꯄ ꯑꯗꯨꯝ ꯌꯥꯏ ꯑꯗꯨꯗꯨꯅ ꯔꯤꯁꯥꯥꯔꯁ ꯍꯥꯟꯅ ꯐꯠ ꯐꯠ ꯇꯣꯛꯊꯣꯛꯀꯦ ꯍꯥꯏ ꯇꯧꯒꯦ ꯍꯥꯏꯔꯁꯨ ꯑꯦꯟ ꯑꯥꯏ ꯇꯤꯁꯨ ꯑꯗꯨꯝ ꯃꯣꯏꯖꯨ ꯀꯧꯕꯅꯦꯕ
ꯑꯥ
ꯑꯗꯨꯃꯥꯏꯅ ꯇꯧꯕꯅꯦ ꯌꯥꯏ ꯗꯤ ꯑꯥꯔ ꯗꯤ ꯑꯣꯒꯤꯗꯨꯁꯨ ꯍꯟꯗꯛ ꯑꯩ ꯈꯔ ꯊꯦꯡꯅꯕꯅꯦ ꯄꯣꯁꯇꯣ
ꯎꯝ ꯃꯦꯠꯁꯀꯤꯁꯨ ꯌꯥꯎꯕꯅꯦ ꯍꯟꯗꯛꯀꯤꯗꯣ
ꯎꯝ ꯊꯕꯛꯁꯤꯅ ꯌꯥꯗꯕ
ꯎꯝ
ꯑꯗꯣ ꯃꯣꯏꯗꯤ ꯄꯣꯁꯁꯨ ꯌꯥꯝꯗꯦꯗꯅ ꯗꯤ ꯌꯥꯔ ꯗꯤ ꯌꯣꯒꯤꯗꯤ
ꯌꯥꯝꯗꯝ
ꯎꯝ ꯑꯗꯨꯕꯨꯗꯤ ꯑꯁ ꯅꯨꯡꯗꯤ ꯅꯨꯡꯉꯥꯏꯔꯝ ꯗꯤ ꯑꯥꯔꯗꯣ ꯗꯤ ꯑꯥꯔ ꯗꯤ ꯑꯣ ꯇꯧꯕꯖꯨ
ꯑꯗꯨꯗꯒꯤ ꯃꯣꯏ ꯕꯥꯛꯀꯤꯁꯨ ꯑꯃꯨꯛꯃꯨꯛ ꯀꯧꯕꯅꯤ ꯃꯔꯛ ꯃꯔꯛꯇ
ꯎꯝ ꯕꯥꯛ ꯀꯧꯏ ꯑꯗꯨꯗꯩꯗꯤ ꯇꯥꯇꯥꯒꯤꯔ ꯃꯣꯕꯥꯏꯒꯤ ꯑꯃ ꯇꯧꯕꯗꯣ ꯀꯔꯤꯕ
ꯇꯤ ꯑꯥꯏ ꯑꯦꯐ ꯑꯥꯔꯗꯨꯔꯣ
ꯑꯥ ꯑꯥ ꯇꯤꯌꯥ ꯑꯦꯐ ꯑꯥꯔꯗꯣ ꯑꯗꯨꯗꯨꯗꯤ ꯐꯥ ꯐꯖꯅ ꯂꯨꯔꯝꯗꯧ ꯃꯥꯜꯂꯦ ꯃꯣꯏꯗꯤ
ꯑ ꯃꯣꯏꯗꯤ ꯑꯌꯥꯝꯕ ꯀꯩꯅꯣꯗꯣ ꯔꯤꯁꯥꯔꯁ ꯕꯦꯁ ꯑꯣꯏꯔꯝꯗꯧ ꯃꯥꯜꯂꯤꯗ ꯃꯣꯏꯗꯤ
ꯎꯝ ꯄꯨꯔꯥ ꯔꯤꯁꯔꯁꯇ ꯐꯖ ꯊꯥꯗꯔꯝꯗꯧ ꯃꯥꯜꯂꯦꯕ ꯃꯣꯏꯗꯤ
ꯎꯝ
ꯃꯣꯏꯖꯨ ꯑꯗꯨꯝ ꯐꯅꯌꯥꯝ ꯑꯗꯨꯝ ꯇꯧꯅꯩ
ꯒꯦꯠ ꯅꯪꯅ ꯈꯔ ꯃꯉꯥꯟ ꯀ꯭ꯂꯤꯌꯥꯔ ꯉꯝ ꯇꯥꯔꯒꯗꯤ ꯆꯪꯕꯕꯨꯗꯤ ꯌꯥꯕ ꯄꯣꯠꯅꯤꯗ
ꯎꯝ
ꯒꯦꯠ ꯏꯁꯣꯔꯗ ꯑꯌꯥꯝꯕ ꯂꯧꯕꯅꯦꯕ
ꯎꯝ ꯑꯗꯨꯅ ꯒꯦꯠꯇ ꯉꯥꯛꯇ ꯑꯗꯨꯃꯥꯏꯅ ꯇꯧꯕ ꯏꯟꯁꯇꯤꯇ꯭ꯌꯨꯠ ꯀꯩꯁꯦ ꯒꯦꯠꯇ ꯑꯌꯥꯝꯕ ꯂꯣꯏꯅꯃꯛ ꯐꯣꯀꯁ ꯄꯤꯅꯕꯗꯧꯅ ꯇꯧꯕꯅꯦ
ꯎꯝ ꯗꯥ ꯁꯨꯕꯥꯁꯁꯨ ꯀꯩꯅꯣꯗ ꯇꯧꯕꯨꯝ ꯇꯧꯕꯅꯤ ꯈꯪꯕꯥ ꯅꯠꯇꯔꯣ
ꯑꯥ ꯑꯥ ꯈꯪꯉꯦ ꯈꯪꯉꯦ
ꯑꯥ ꯀꯩꯅꯣꯒꯤ ꯕꯦꯁꯇꯣ
ꯈꯪꯉꯦ ꯑꯩꯈꯣꯏ ꯕꯦꯁꯇꯣ ꯅꯠꯇ꯭ꯔꯣ ꯃꯥ ꯏꯟꯖꯤꯅꯤꯌꯥꯔꯤꯡ ꯇꯧꯔꯒ
ꯃꯥꯖꯨ ꯑꯥꯏ ꯑꯥꯏ ꯇꯤ ꯒꯨꯍꯥꯇꯤꯗ ꯍꯧꯖꯤꯛ ꯇꯧꯔꯤꯒꯨꯝ ꯇꯧꯕꯅꯤ
ꯎꯝ
ꯑꯩ ꯅꯍꯥꯟ ꯅꯣꯡꯃ ꯀꯩꯅꯣꯗ ꯐꯦꯁꯕꯨꯛ ꯊꯦꯡꯅꯔꯝꯕ
ꯎꯝ ꯃꯣꯏ ꯒꯦꯠ ꯅꯨꯡ ꯃꯣꯏꯗꯤ ꯑꯌꯥꯝꯕꯅ ꯒꯦꯠꯅꯨꯡꯗ ꯑꯗꯨꯝ ꯐꯣꯀꯁ ꯄꯤꯔꯝꯃꯅꯤꯅꯦ
ꯑ ꯃꯥꯅ ꯒꯦꯠꯇ ꯒꯦꯠꯀꯤ ꯊ꯭ꯔꯨꯗ ꯆꯪꯒꯤꯕꯅꯦ
ꯎꯝ ꯐꯔꯦ ꯐꯔꯦ ꯏꯟꯖꯤꯅꯤꯌꯥꯔꯤꯡ ꯑꯗꯨꯝ ꯏꯟꯗꯤꯌꯥꯒꯤ ꯃꯥ ꯀꯥꯏꯗ ꯑꯦꯝ ꯇꯤ ꯌꯨꯗ ꯀꯩꯅꯣꯝ ꯇꯧꯔꯒ ꯆꯪꯒꯤꯕ꯭ꯔꯥ
ꯃꯥ ꯑꯦꯂꯥꯏ ꯇꯤ ꯑꯦꯂꯥꯏ ꯇꯤ ꯁꯤꯜꯆꯔꯗ
ꯑꯣ ꯑꯦꯟ ꯑꯥꯏ ꯇꯤ ꯁꯤꯟꯆ
ꯃꯥꯁꯇꯔꯅ ꯑꯦꯟ ꯑꯥꯏ ꯇꯤ ꯑꯦꯟ ꯑꯥꯏ ꯇꯤ ꯇꯧꯔ ꯑꯦꯟ ꯑꯥꯏ ꯇꯤ ꯁꯤꯜꯆꯔꯗ ꯑꯗꯨꯒ ꯀꯩꯅꯣꯅꯕꯨꯗꯤ ꯒ꯭ꯔꯦꯖꯨꯋꯦꯁꯟꯕꯨꯗꯤ ꯁꯤꯒꯤ ꯀꯩꯅꯣꯒꯤꯗ ꯑꯦꯝ ꯇꯤ ꯌꯨꯗꯣ ꯁꯤꯗ ꯇꯧꯈꯤꯕꯅꯦꯕ
ꯎꯝ ꯎꯝ ꯈꯡꯗꯔ꯭ꯦꯕꯣ ꯊꯕꯛꯁꯦ ꯑꯃꯨꯛ ꯃꯅꯤꯄꯨꯔꯗ ꯑꯃꯨꯛ ꯐꯤꯕꯝꯁꯦ ꯑꯃꯨꯛ ꯂꯩꯇꯕꯤꯅꯦꯕ ꯅꯠꯇ꯭ꯔꯥ
ꯎꯝ ꯄꯥꯏ ꯄꯤ ꯑꯥꯏ ꯁꯤ ꯇꯧꯔꯤꯕꯅꯦ
ꯑꯁꯩ ꯇꯧꯔꯔꯣꯏꯗꯕ ꯌꯨꯝꯗ ꯑꯣꯏꯅ ꯈꯔ ꯌꯦꯟ ꯉꯅꯨ ꯇꯧꯔꯣ ꯑꯐꯥꯝ ꯑꯃ ꯇꯧꯔꯣ ꯗꯨꯀꯥꯟ ꯃꯆꯥ ꯑꯃ ꯐꯝꯃꯥ ꯂꯩꯅꯤꯡꯉꯦꯗ
ꯋꯥꯔꯤꯁꯦ
ꯎꯝ ꯏꯆꯝ ꯆꯝꯅ ꯑꯗꯨꯃꯥꯏꯅ ꯂꯩꯌꯦ ꯀꯣꯛꯀ ꯁꯨꯡꯁꯥ ꯁꯥꯗꯕꯁꯦ
ꯇꯦꯟꯁꯟ ꯐ꯭ꯔꯤꯗ
ꯎꯝ ꯇꯦꯟꯁꯟ ꯐ꯭ꯔꯤꯗ ꯀꯥꯏꯅꯤ ꯇꯧꯅꯔꯤꯕ ꯃꯤꯑꯣꯏꯕꯁꯦ ꯑꯩꯈꯣꯏꯁꯦ ꯁꯣꯔ ꯍꯣꯟꯕ ꯃꯤꯅꯦꯕ ꯀꯥꯎꯔꯦꯅꯦ ꯃꯤꯑꯣꯏꯕꯁꯦ
ꯎꯝ ꯀꯩꯅꯣꯇꯪ ꯈꯟꯕ ꯀꯩꯅꯣꯗꯒꯤ ꯈꯟꯕꯗꯨꯗ
ꯎꯝ ꯑꯗꯨ ꯏꯁꯥꯁꯦ ꯁꯣꯔ ꯍꯣꯟꯕ ꯃꯤꯑꯣꯏꯕꯅꯦ ꯑꯩꯗꯤ ꯁꯣꯔꯁꯦ ꯂꯤꯔꯄ꯭ꯔꯗꯤ ꯀꯃꯥꯏꯅ ꯇꯧꯗꯣꯏꯅꯣ ꯀꯥꯎꯋꯩ ꯇꯥꯏꯄ ꯇꯧꯔꯦꯕ
ꯎꯝ
ꯑꯩꯋꯡ ꯌꯦꯡꯖꯤꯂꯣ ꯌꯦꯡꯖꯤꯂꯣ ꯑꯗꯣ ꯀꯗꯤ ꯕꯤ꯭ꯔꯖꯤꯠꯇꯤ ꯃꯥꯒꯤꯗꯤ ꯁꯦꯀꯦꯟ ꯁꯦꯃꯤꯁꯇꯔꯒꯤꯗꯣ ꯀꯃꯥꯏꯅ ꯇꯧꯖꯥꯠꯅꯣ ꯑꯦꯛꯖꯥꯝꯗꯨꯕꯣ
ꯄꯦꯄꯔ ꯑꯅꯤ ꯋꯥꯠꯂꯤ ꯍꯥꯏꯔ ꯀꯩꯌꯣꯏꯝꯍꯥꯏꯍꯧꯕꯅꯤꯅꯦ ꯑꯩꯅ ꯋꯥꯔꯤ ꯋꯥꫪꯤ ꯑꯣꯏ ꯁꯥꯟꯅꯕ ꯀꯥꯟꯗ
ꯎꯝ ꯑꯣꯡꯂꯤ ꯄꯤ ꯑꯩꯁꯗꯤꯗꯤ ꯐꯥꯎꫪꯗꯥꯏꯅꯦ ꯃꯥꯖꯣ
ꯃꯥ ꯐꯥꯎꯈ꯭ꯔꯕꯅꯤꯗ ꯥ ꯃꯥꯕꯨꯗꯤ ꯅꯦꯠ ꯐꯥꯎꯒꯤꯅꯤꯌꯦ ꯑꯗꯨꯝ ꯐꯖꯅ ꯈꯔ ꯀꯨꯜꯂ ꯄꯥꯕꯨꯗꯤ
ꯎꯍꯨꯝ ꯑꯁ ꯉꯍꯜ ꯃꯥꯡꯉꯣꯟꯗꯩꯩ ꯕꯤꯗꯤꯑꯣ ꯗꯧꯂꯣꯕꯤꯑꯣ ꯕꯤꯗꯤꯑꯣ ꯊꯥꯅꯕꯅꯤꯅ ꯇꯧꯕꯗꯣ ꯑꯗꯩꯩ ꯑꯃꯨꯛꯃꯨꯛ ꯇꯧꯔ ꯈ ꯌꯦꯡ ꯉꯝꯃꯝꯃꯦ ꯑꯩ ꯂꯣꯏ ꯀꯊ ꯈꯥꯝ ꯇꯥꯃꯨꯛꯅ
ꯍꯥꯍꯥ
ꯅꯣꯏꯒꯤꯗꯤ ꯅꯣꯏꯒꯤ ꯕꯦꯁꯀꯤꯗꯤ ꯀꯃꯥꯏ ꯑꯥ ꯐꯅꯌꯥꯝ ꯆꯪꯅꯕ ꯌꯥꯎꯒꯔꯥꯕꯣ ꯊꯋꯥꯛ ꯏꯡ ꯉꯥꯡꯗꯤ
ꯑꯩꯈꯣꯏ ꯕꯦꯁꯁꯦ ꯀꯩꯅꯣ ꯁꯨꯔꯟꯖꯣꯏꯕꯨꯗꯤ ꯁꯤ ꯑꯥꯏ ꯑꯦꯁ ꯑꯦꯐꯇ ꯆꯪꯒ꯭ꯔꯒꯨꯝ ꯆꯪꯒ꯭ꯔꯦ
ꯎꯝ
ꯑꯗꯒꯤ ꯗꯌꯥꯥꯟꯟꯗ ꯁꯤ ꯑꯥꯔ ꯄꯤ ꯑꯦꯐꯇ ꯆꯪꯒ꯭ꯔꯒꯨꯝ ꯇꯧꯕꯅꯦ
ꯎꯝ
ꯑꯗꯨ ꯂꯩꯔꯦ ꯑꯗ ꯑ ꯃꯥ ꯁꯤ ꯑꯥꯔꯄꯤꯌꯦꯞ ꯆꯡꯒ꯭ꯔꯅꯦ ꯁꯨꯔꯟꯖꯣꯏꯒ ꯃꯣꯏ ꯕꯦꯁ ꯑꯝꯗ ꯆꯪꯃꯤꯟꯅꯕꯅꯦ
ꯑꯣ
ꯑꯩꯈꯣꯏꯅ ꯑꯃꯨꯛ ꯃꯦꯗꯤꯀꯦꯜꯖꯦ ꯍꯥꯏꯗꯤ ꯃꯦꯗꯤꯀꯦꯜꯗ ꯑꯃꯨꯛ ꯌꯥꯗꯕ ꯀꯜꯂꯔ ꯕ꯭ꯂꯥꯏꯟꯅꯦꯁ ꯇꯣ ꯑꯗꯨ ꯂꯩꯕꯗ ꯑꯃꯨꯛ ꯑꯗꯨꯝꯕ ꯄꯣꯁꯇꯨ ꯑꯃꯨꯛ ꯌꯦꯡꯗꯕ
ꯎꯝ ꯑꯗꯣ ꯑꯁ ꯉꯝꯃꯤꯈꯩꯗꯤ ꯑꯩꯅ ꯇꯧꯔꯤꯗ ꯍꯥꯟꯅ ꯑꯄꯥꯝꯕꯗ ꯍꯥꯟꯅ ꯆꯠꯅꯕ ꯍꯣꯠꯅꯒꯗꯕꯅꯤꯗ
ꯑꯗꯨꯅꯦ ꯑꯩ ꯈꯜꯂꯤꯁꯦ ꯑꯃꯨꯛ ꯃꯥꯁꯇꯔꯗ ꯀꯦꯃꯤꯁꯇ꯭ꯔꯤ ꯂꯧꯁꯤꯜꯂꯨꯔꯒꯥ ꯑꯃꯨꯛ ꯁꯣꯝ ꯅꯥꯀꯟ ꯀꯦꯃꯤꯁꯇ꯭ꯔꯤ ꯑꯣꯏꯕ ꯑꯗꯨ ꯑꯣꯏꯅ ꯆꯠꯁꯔ ꯑꯃꯨꯛ ꯈꯟꯕ ꯑꯃꯨꯛ ꯁꯤ ꯖꯤꯋꯜ ꯑꯃ ꯑꯃ ꯊꯕꯅꯤ ꯃꯀꯣꯛꯇꯩ ꯑꯃꯨꯛ ꯄ꯭ꯔꯤꯄꯦꯁꯟ ꯇꯧꯅꯥꯗꯣꯏꯅꯤꯗꯅ
ꯃꯥꯅꯦ ꯋꯥꯔꯁꯨ ꯋꯥꯅ ꯅꯠꯇ꯭ꯔꯥ ꯃꯇꯝ ꯈꯔꯒꯤ ꯋꯥꯅꯦ ꯑꯩꯒꯤ ꯄꯣꯊꯦꯟꯁꯤꯋꯜꯗꯣ ꯄꯨꯊꯣꯛꯄ ꯉꯝꯕꯒ ꯇꯧꯔꯗꯤ ꯂꯣꯏ ꯉꯝꯒꯗꯕ ꯉꯥꯛꯇꯅꯦꯕ
ꯎꯝ ꯎꯝ
ꯑꯃꯗ ꯑꯃꯨꯛ ꯍꯥꯏ ꯑꯃꯗ ꯑꯃꯨꯛ ꯍꯥꯏ ꯕꯦꯡꯀꯤꯡꯒꯤ ꯑꯃꯨꯛ ꯑꯦꯁ ꯑꯦ ꯑꯦꯁꯀꯤ ꯑꯃꯨꯛ ꯑꯦꯁ ꯑꯦꯁ ꯁꯤꯒꯤ ꯑꯃꯨꯛ ꯅꯦꯠꯀꯤ ꯑꯃꯨꯛ ꯃꯅꯤꯄꯨꯔ ꯁꯔꯀꯥꯔꯒꯤ ꯑꯃꯨꯛ
ꯑꯗꯨꯅꯦꯩꯅ ꯈꯜꯂꯤꯖꯦ ꯑꯃꯨꯛ ꯃꯀꯣꯛ ꯑꯃꯨꯛ ꯄꯔꯤꯄꯦꯁꯟꯗꯨ ꯄꯨꯂꯞ ꯖꯦꯔꯣꯗꯒꯤ ꯍꯧꯕꯗꯨ ꯇꯟꯕ ꯍꯥꯏꯇꯥꯔꯦ
ꯑꯗꯨꯗꯗꯤ ꯑꯗꯨꯝ ꯁꯤꯡꯖꯨ ꯁꯥ ꯇꯥꯝꯃꯦꯕ
ꯍꯥꯟꯅ ꯒ꯭ꯔꯦꯖꯨꯁꯟ ꯂꯣꯏꯕ ꯑꯗꯨꯝ ꯁꯤꯗ ꯑꯗꯨꯝ ꯇꯧꯔꯅꯤꯅ ꯐꯣꯀꯁ ꯄꯤꯔꯝꯕ ꯑꯣꯏꯗꯤ ꯐꯕ
ꯎꯝ
ꯃꯁꯇꯔꯗ ꯑꯃꯨꯛ ꯇꯧꯁꯜꯂꯨꯔꯒ
ꯎꯝ ꯑꯣꯖꯥ ꯌꯥꯏꯐꯕꯁꯨ ꯄ꯭ꯔꯣꯐꯦꯁꯥꯔ ꯀꯥꯈ꯭ꯔꯦ ꯍꯥꯏꯗꯥꯏꯅꯦ
ꯀꯥꯒ꯭ꯔ ꯃꯥ
ꯎꯝ ꯅꯣꯏꯗꯤ ꯑꯗꯨꯗꯤ ꯑꯦꯁꯤꯁꯇꯦꯟ ꯑꯦꯁꯣꯁꯤꯌꯦꯠ ꯀꯌꯥꯃꯨꯛ ꯂꯩꯒꯦ ꯑꯗꯨꯗꯤ
ꯑꯦꯁꯤꯁꯇꯦꯟꯁꯦ ꯑꯣꯖꯥ ꯑꯅꯤ ꯈꯦꯛꯇꯪ ꯉꯥꯏꯔꯦ ꯑꯇꯩꯗꯤ ꯑꯦꯁꯤꯁꯇꯦꯟ ꯑꯃ ꯑꯅꯤ ꯑꯃꯒ ꯑꯗꯒꯤ ꯑꯣꯖꯥ ꯀꯩꯅꯣ ꯑꯦꯁꯣꯁꯦꯠ ꯑꯃꯒ ꯑꯇꯩꯗꯤ ꯄ꯭ꯔꯣꯐꯦꯁꯔ ꯉꯥꯡꯇ ꯉꯥꯏꯔꯦ
ꯎꯝ ꯑꯗꯨ ꯌꯥꯝꯗꯦꯅꯦꯀꯣ
ꯎꯝ ꯄ꯭ꯔꯣꯐꯦꯁꯥꯔ ꯑꯗꯨꯝ ꯌꯥꯎꯋꯦ ꯑꯩꯈꯣꯏ ꯑꯣꯖꯥꯗꯤ ꯀꯩꯁꯨ ꯌꯥꯝꯗ꯭ꯔꯦ ꯇꯔꯥ ꯊꯣꯏ ꯇꯔꯥꯍꯨꯝꯗꯣꯏꯃꯨꯛ ꯁꯨꯔꯝꯒꯗ꯭ꯔ ꯑꯣꯖꯥ
ꯎꯝ ꯑꯗꯨꯕꯨꯛ ꯆꯥꯡ ꯂꯩꯔꯗꯤ ꯌꯥꯏꯗ ꯑꯩꯈꯣꯏꯁꯨ ꯑꯣꯖꯥ ꯇꯔꯥ ꯑꯗꯨꯋꯥꯏꯃꯨꯛ ꯆꯥꯡ ꯂꯩꯕꯅꯤ
ꯎꯝ ꯎꯝ
ꯀꯩꯁꯨ ꯀ꯭ꯂꯥꯁꯇꯣ ꯌꯥꯝꯗ꯭ꯔꯕꯅꯤꯅ
ꯑꯣꯖꯥ ꯌꯥꯏꯐꯕꯗꯨꯅ ꯏꯟꯗꯣꯒꯥꯅꯤꯛ ꯂꯧꯗꯦꯅ ꯋꯥꯔꯧꯗꯅ
ꯊꯦꯛ ꯊꯦꯡꯅ ꯊꯦꯡꯅꯕꯗꯒ ꯄꯩ ꯄꯩꯗꯅ ꯇꯧꯔꯤ ꯃꯥ ꯍꯧꯖꯤꯛꯀꯥꯟ
ꯃꯥꯏ ꯀ꯭ꯂꯥꯁꯁꯦ ꯑꯩꯈꯣꯏ ꯈꯔ ꯌꯥꯎꯔꯦ ꯗꯤ ꯑꯦꯝ ꯀꯣꯂꯦꯖꯇ ꯑꯌꯥꯝꯕꯅ ꯑꯩꯈꯣꯏ ꯇꯧꯔꯛꯏꯁꯦ ꯁꯥꯔ ꯁꯨꯕꯥꯁꯇꯤ ꯈꯔ ꯇꯧꯔꯛꯏ ꯃꯦꯝ ꯒꯦꯂꯤꯅꯥ ꯃꯦꯝ ꯑꯃꯤꯇꯥ ꯃꯣꯏ ꯈꯔ ꯇꯧꯔꯏ ꯃꯣꯏꯖꯨ ꯀ꯭ꯂꯥꯁꯇꯤ ꯐꯖꯅ ꯎꯝ ꯑꯗꯣ ꯀꯔꯤ ꯃꯦꯝ ꯃꯨꯈꯁꯤꯅꯤ ꯍꯣꯏ ꯅꯣꯏ ꯊꯦꯡꯅꯔꯛꯄ꯭ꯔꯥ ꯑꯍꯟ ꯑꯣꯖꯥ ꯅꯨꯄꯤꯒꯩꯗꯣ
ꯨꯑ ꯃꯨꯛ ꯑ ꯃꯨꯛ ꯃꯨꯛꯈ ꯏꯁꯄꯦꯛ ꯎꯞꯄ꯭ꯔ ꯀꯩꯅꯣꯝ ꯇꯧꯗꯥꯏꯅꯦ ꯀꯩꯅꯣꯗꯣ ꯃꯨꯈꯔꯁꯤꯅꯤ ꯍꯥꯏꯗꯣ ꯀ ꯑꯗꯨ ꯑꯣꯖꯥ ꯀꯩꯅꯣꯒꯤ ꯄ꯭ꯔꯣꯐꯦꯁꯥꯔ ꯁꯅꯥꯇꯣ ꯀꯔꯤ ꯅꯥꯎꯔꯦꯝ ꯁꯅꯥꯇꯣꯝꯕꯒꯤ ꯅꯨꯄꯤ ꯅꯨꯃꯤꯠ ꯀꯩꯅꯣꯝ ꯑꯣꯏꯗꯥꯏꯅꯦ ꯑꯁ ꯈꯖꯥꯎꯋ ꯃꯅꯤ ꯄꯤꯈ꯭ꯔꯨ ꯃ ꯇꯥꯏꯅ
ꯑꯣꯏꯔꯝꯗꯧ ꯃꯥꯜꯂꯦ
ꯃꯥꯏ ꯅꯨꯄꯤ ꯑꯣꯏꯕ ꯑꯃ ꯇꯧꯕꯅꯦ ꯑꯩ ꯅꯍꯥꯟ ꯅꯣꯡꯃ ꯊꯦꯡꯅꯔꯝꯃꯦ ꯑꯗꯨꯕꯨꯗꯤ ꯊꯦꯡꯅꯔꯦ ꯑꯗꯨ
ꯎꯝ ꯃꯥꯒꯤ ꯑꯣꯖꯥ ꯁꯅꯥꯖꯥꯎꯕꯒꯤ ꯄ꯭ꯔꯣꯐꯥꯏꯜꯗ ꯑꯗꯨꯝ ꯑꯗꯨꯗꯣ ꯑꯣꯏꯕ ꯀꯩꯅꯣꯝ ꯇꯧꯕꯅꯤ
ꯎꯝ ꯎꯝ
ꯎꯝ ꯑꯁ ꯑꯣꯖꯥ ꯂꯟꯗꯟꯗꯗꯤ ꯁꯥꯊꯤꯕꯅꯦ ꯃꯥ ꯑꯗꯨꯝ ꯗꯤꯑꯦꯝ ꯂꯩꯔꯤꯖꯥꯠꯂ
ꯑ ꯗꯤ ꯑꯦꯝꯗ ꯂꯩꯔꯝꯒꯤꯅꯤ ꯃꯥ
ꯃꯥ ꯐꯤꯖꯤꯀꯦꯜ ꯅꯠꯇ꯭ꯔꯣ
ꯑꯥ ꯐꯤꯖꯤꯀꯦꯜ
ꯎꯝ ꯑꯣꯖꯥ ꯅꯥꯎꯔꯦꯝ ꯁꯅꯥꯖꯥꯎꯕ ꯍꯣꯏꯒꯖꯦ ꯅꯩꯗꯤ ꯅꯩꯔꯝꯃꯝꯅꯤꯅꯦ ꯃꯣꯏꯖꯦ ꯃꯅꯤꯄꯨꯔꯒꯤꯗꯃꯛꯇꯗꯤ
ꯎꯝ
ꯐꯖꯅ ꯃꯣꯏꯁꯦ ꯀ ꯅꯣꯂꯦꯖꯁꯦ ꯃꯣꯏꯗ ꯏꯟꯐꯣꯔꯃꯦꯁꯟ ꯗꯇꯥꯁꯦ ꯐꯅꯌꯥꯝ ꯈꯣꯝꯖꯤꯜꯂꯒ ꯐꯅꯌꯥꯝ ꯑꯦꯅꯥꯂꯥꯏꯁꯤꯁ ꯆꯂ ꯇꯧꯕ ꯃꯤꯅꯦꯅꯦ ꯃꯣꯏꯁꯦ
ꯎꯝ
ꯍꯣꯏ ꯂꯥꯏꯔꯤꯛ ꯌꯥꯝꯕꯩꯒꯅꯦ
ꯃꯣꯏꯅ ꯑꯃꯨꯛ ꯑꯉꯟꯕ ꯃꯇꯝꯒꯤ ꯑꯣꯏꯕ
ꯎꯝ ꯃꯣꯏꯅꯜꯦ ꯃꯣꯏꯁꯦ ꯑꯣꯖꯥ ꯇꯅꯕꯤꯔꯒ ꯃꯣꯏꯁꯦ ꯀꯟꯇꯦꯝꯄꯣꯔꯥꯔꯤ ꯑꯣꯏꯗꯧ ꯑꯣꯏꯔꯝꯅꯤꯅꯦ ꯃꯣꯏꯅ ꯈꯤꯇꯪ ꯍꯥꯟꯅꯗꯤ ꯆꯠꯂꯝꯗꯧ ꯃꯥꯜ
ꯑꯥ ꯃꯣꯏꯅ ꯈꯔ ꯍꯜꯂꯝꯅꯨꯉ
ꯎꯝ ꯑꯗꯨꯒ ꯃꯇꯝꯗꯨꯗꯗꯤ ꯐꯧꯃꯤꯟꯅꯔꯛꯄ ꯊꯕꯛ ꯇꯧꯃꯤꯟꯅꯔꯛꯄꯗꯤ ꯃꯣꯏꯗ ꯁꯨꯃꯥꯏꯅ ꯇꯧꯅꯔꯛꯄ ꯃꯥꯜꯂꯦ
ꯎꯝ ꯇꯥꯖꯥꯗ꯭ꯔꯗꯤ ꯀꯩꯅꯣ ꯍꯧꯖꯤꯛꯀꯤ ꯗꯗꯤꯕꯒꯤ ꯑꯃ ꯑꯣꯖꯥ ꯁꯍꯥꯟꯖꯕꯒꯤ ꯅꯨꯄꯤꯗꯣ ꯑꯗꯨꯗꯨꯒ ꯔꯥꯖ ꯃꯣꯍꯣꯟꯗꯣ ꯄ꯭ꯔꯣꯐꯦꯁꯥꯔ ꯃꯣꯏꯒ ꯑꯗꯨꯝ ꯀ꯭ꯂꯥꯁꯃꯦꯠ ꯑꯣꯏꯔꯛꯝꯅꯦꯕ
ꯑ ꯃꯖꯥꯏ ꯔꯣ ꯅꯣꯏꯁꯨꯣ ꯃꯣꯏꯁꯨ ꯀꯦꯔꯤ ꯑꯣꯖꯥ ꯅꯥꯎꯔꯦꯝꯁꯅꯥ ꯆꯥꯎꯕꯒꯤ ꯃꯣꯏ ꯃꯈꯥꯅꯦꯕ
ꯑꯗꯨꯝ ꯇꯨꯡꯗ ꯃꯃꯥꯡꯗ ꯃꯥꯏ ꯑꯣꯏꯟꯗꯧ ꯃꯥꯜꯂꯦ ꯍꯕꯗꯣ
ꯎꯝ ꯀꯔꯤꯅ ꯁꯅꯥꯖꯥꯎꯕꯒꯤ ꯃꯥꯒꯤ ꯇ꯭ꯔꯁꯀꯤ ꯄ꯭ꯔꯁꯤꯗꯦꯟ ꯄꯥꯏꯕꯅꯦꯕ ꯑꯣꯖꯥ ꯔꯥꯥꯁ ꯃꯣꯍꯅ
ꯑꯥ
ꯑꯣꯖꯥ ꯔꯥꯖ ꯃꯣꯟꯁꯨ ꯃꯥꯁꯨ ꯍꯧꯖꯤꯛ ꯑꯗꯨꯝ ꯄꯥꯕ꯭ꯂꯤꯛꯀꯤ ꯑꯣꯏꯅ ꯑꯗꯨꯝ ꯋꯥꯔꯤ ꯋꯥꯇꯥꯏ ꯇꯧꯕ ꯏꯁꯄꯤꯀꯔ ꯑꯣꯏꯅ ꯈꯔ ꯈꯔ ꯑꯗꯨꯝ ꯇꯧ ꯃꯥꯜꯂꯦ
ꯇꯧꯕ ꯃꯥꯗꯤ ꯁꯟꯁ ꯀꯩ ꯄ꯭ꯔꯣꯒꯥꯝ ꯃꯌꯥꯝ ꯌꯥꯝ ꯂꯅꯨꯡꯕ ꯋꯥ ꯉꯥꯡꯕꯅꯤꯠꯇꯦ
ꯎꯝ ꯃꯥꯁꯨ ꯁꯥꯏꯟꯁꯇ ꯉꯥꯎꯕ ꯅꯨꯄꯥꯅꯤꯅꯤ
ꯎꯝꯝ ꯅꯥꯟꯅ ꯃꯗꯤ ꯄꯝꯃꯤ ꯅꯅꯣꯏ
ꯎꯝ ꯎꯝ ꯌꯥꯝ ꯐꯩ ꯃꯥꯁꯨ ꯃꯥꯁꯨ ꯍꯣꯠꯕ ꯈꯣꯠꯅꯔꯒ ꯇꯧꯕꯗꯣ ꯔꯤꯁꯔꯁꯀꯤ ꯔꯤꯁꯔꯁꯇ ꯐꯥꯟ ꯉꯥꯎꯕ ꯑꯣꯖꯥꯅꯤꯅꯦ ꯑꯗꯨꯁꯨ
ꯎꯝ ꯑꯗꯣ ꯑꯩꯈꯣꯏꯗꯤ ꯃꯥꯏ ꯂꯦꯛꯆꯔꯒ ꯌꯥꯎꯅꯍꯧꯗ꯭ꯔꯕꯅꯤ ꯑꯃꯔꯣꯝꯗ ꯍꯥꯏꯗꯤ
ꯎꯝ ꯃꯥꯁꯨ ꯍꯣꯠꯅꯕ ꯌꯥꯔꯗꯤ ꯍꯣꯠꯅꯔꯝꯕꯅꯤ ꯑꯗꯨꯝ ꯁꯥꯏꯟꯁꯀꯤꯗꯗꯤ ꯃꯥꯅ ꯑꯗꯨꯝ ꯃꯤ ꯃꯣꯏꯁꯨ ꯁꯥꯏꯟꯁꯀꯤ ꯑꯣꯏꯅ ꯇꯣꯉꯥꯟꯅ ꯃꯅꯤꯄꯨꯔꯒꯤ ꯀ꯭ꯂꯕ ꯁꯣꯁꯥꯏꯇꯤ ꯑꯗꯨꯃꯥꯏꯅ ꯇꯧ ꯁꯦꯝꯗꯒ ꯐꯖꯅ ꯍꯤꯡꯖꯅꯕ ꯍꯣꯠꯅꯖꯕꯅꯦ ꯃꯣꯏꯁꯨ ꯔꯤꯁ꯭ꯔꯁꯀꯤ ꯃꯇꯥꯡꯗꯗꯤ
ꯍꯧꯖꯤꯛꯁꯨ ꯑꯃ ꯀꯩꯅꯣ ꯇꯧꯈꯤꯕ ꯇꯧꯕꯅꯦ ꯃꯣꯏ ꯄꯤꯝꯁꯥ ꯀꯥꯏꯗ ꯑꯃꯁꯨ ꯌꯥꯝ ꯂꯩꯔꯤꯕꯅꯤ ꯃꯣꯏꯗꯤ
ꯎꯝ ꯃꯥ ꯂꯝꯒ ꯌꯥꯝ ꯀꯣꯏ ꯆꯠꯂꯤꯅꯦ ꯃꯥꯒꯤ ꯄ꯭ꯔꯣꯐꯥꯏꯜ ꯑꯃ ꯊꯣꯛꯄꯅꯦ ꯄꯤ ꯗꯤ ꯑꯦꯐꯇ ꯍꯧꯕꯗꯒꯤꯅ ꯃꯥꯒꯤ ꯔꯤꯥꯇꯤꯋꯥꯢꯔꯦꯟ ꯄꯣꯛꯒꯤ ꯑꯃ
ꯑꯥ
ꯀꯩꯅꯣꯕꯨꯗꯤ ꯔꯤꯇꯤꯌꯥꯔ ꯑꯗꯨꯕꯨꯗꯤ ꯄꯥꯗ꯭ꯔꯤ ꯑꯗꯨ ꯃꯥꯒꯤ ꯑꯃ ꯀꯩꯅꯣꯒꯤ ꯁꯤꯒꯤ ꯑꯦꯝ ꯌꯨꯗ ꯖꯣꯏꯟ ꯇꯧꯕ ꯈꯣꯠꯄ ꯑꯗꯨꯋꯥꯏꯕꯨꯗꯤ ꯈꯔ ꯈꯔ ꯄꯥꯈ꯭ꯔꯦ
ꯎꯝ ꯑꯗꯨꯗꯨꯒꯤ ꯔꯤꯇꯥꯌꯥꯔꯃꯦꯟꯅꯤ ꯃꯥꯒꯤ ꯗꯦꯡ ꯌꯨꯒꯤ ꯑꯗꯨꯐꯧꯗ ꯇꯧꯕ ꯑꯃ ꯂꯩꯕꯅꯤ ꯒꯨꯒꯜꯗ ꯑꯗꯨꯝ ꯐꯪꯕꯅꯦꯗ
ꯎꯝ
ꯃꯥꯁꯨ ꯀꯥꯟꯅꯗꯤ ꯇꯧꯕꯅꯦ ꯃꯅꯤꯄꯨꯔꯤꯗ ꯑꯐꯥꯎ ꯑꯐꯥꯎꯕ ꯃꯤ ꯁꯥꯏꯟꯁꯇꯗꯤ ꯑꯐꯥꯎ ꯑꯐꯥꯎꯕ ꯃꯌꯥꯝ ꯂꯩꯔꯤ ꯃꯤꯗꯀꯣ
ꯎꯝ
ꯑꯗꯨꯒ ꯏꯟꯗꯤꯌꯥ ꯍꯥꯏꯔꯦꯗꯅ ꯑ ꯃꯄꯥꯟ ꯂꯣꯝꯒꯤ ꯂꯩꯔꯤꯕ ꯀꯝꯄꯅꯤ ꯀꯣꯔꯄꯔꯦꯠꯀꯤ ꯂꯩꯔꯤ ꯃꯌꯥꯝ ꯏꯟꯗꯤꯌꯥ ꯃꯆꯥ ꯉꯥꯛꯇꯅꯦꯕ ꯑꯆꯧ ꯑꯆꯧ ꯄꯥꯏꯔꯤꯕ ꯋꯥꯏ ꯁꯤꯠꯄꯗꯒꯤꯅ ꯑꯥ ꯃꯀꯣꯛ ꯐꯧꯁꯦ
ꯁ꯭ꯋꯥꯏꯗ ꯑꯝꯗ ꯂꯥꯛꯇ ꯋꯥꯅꯤ